ꯇꯥꯏꯌꯦ ꯇꯥꯏꯌꯦ ꯀꯔꯝ ꯀꯔꯝ ꯂꯩꯕꯒꯦ ꯅꯪꯕꯨ
ꯌꯥꯝꯅꯨꯡꯉꯥꯏ ꯄꯥꯟꯖꯥꯅꯤ
ꯎꯝ ꯌꯦꯉꯥꯏ ꯃꯅꯤꯀꯣ
ꯎꯝ ꯋꯦꯗꯔꯁꯤꯒ ꯌꯥꯝ ꯏꯃꯣꯁꯅꯦꯜ ꯑꯣꯏꯔꯤ
ꯎꯝ ꯇꯨꯝꯕꯅꯦ ꯅꯨꯡꯉꯥꯏꯔꯤꯁꯦ ꯋꯦꯗ ꯎꯝ
ꯅꯨꯡꯉꯥꯏ ꯍꯥꯏꯗꯤ ꯅꯨꯡꯁꯥꯁꯨ ꯊꯣꯛꯇꯦ ꯑꯗꯨ ꯀꯣꯏꯅ ꯆꯠꯄꯁꯨ ꯅꯨꯡꯉꯥꯏꯅꯤꯉꯣ ꯍꯧꯖꯤꯛꯁꯦ
ꯃꯥꯅꯦ ꯑꯩꯈꯣꯏꯕ ꯆꯠꯄꯁꯨ ꯅꯨꯡꯉꯥꯏꯅꯤ ꯑꯗꯣ ꯑꯩꯈꯣꯏ ꯐꯖ ꯈ ꯅꯨꯡꯉꯥꯏꯔꯁꯨꯀꯣ ꯁꯨꯝ ꯐꯣꯇꯣꯒꯨꯝꯕ ꯅꯝꯕꯗꯗꯤ ꯅꯨꯡ ꯊ ꯃꯉꯥꯁꯤꯅꯗꯤ ꯍꯦꯟꯅ ꯐꯖꯔꯛꯄꯅꯦ
ꯐꯖꯕꯅꯤ
ꯎꯝꯁꯦ ꯀꯥꯛꯞꯊꯣꯛꯄ ꯑꯣꯏꯕꯗ
ꯎꯝ
ꯑꯁ ꯈꯪꯗꯦꯅ ꯋꯥꯔꯦꯗ ꯇꯧꯔꯤꯁꯦ
ꯑꯁꯣꯟꯒꯤ ꯈ꯭ꯋꯥꯣꯏꯒꯤ ꯊꯣꯡꯅꯥꯎꯗꯨꯒꯤ ꯎꯕ ꯑꯁꯣꯟꯒꯤ ꯄꯨꯈꯤ꯭ꯁꯦ ꯂꯩꯉꯣꯏ ꯄꯩꯔꯤ ꯑꯉꯥꯡ ꯑꯃꯒ ꯆꯥꯏꯗꯩꯅ ꯀꯟꯅ ꯁꯥꯟꯅꯔꯤꯁꯦ ꯁꯤꯦ ꯃꯊꯟꯇꯉꯣꯏ ꯂꯩꯉꯣꯏꯁꯤꯗ
ꯎꯝ ꯑꯩꯈꯣꯏꯁꯨ ꯄꯤꯉꯦꯗꯤ ꯌꯥꯝ ꯁꯥꯟꯅꯔꯛꯄꯅꯦ ꯅꯨꯡꯉꯥꯏꯌꯦ ꯑꯗꯨ
ꯄꯤꯛ ꯔꯖ ꯑꯗꯨ ꯍꯧꯖꯤꯛ ꯑꯩꯈꯣꯏꯒꯤ ꯂꯩꯉꯣꯏꯒ ꯄꯥꯏꯕꯤꯔꯝꯃꯗꯤ ꯑꯩꯗꯤ ꯁꯥꯟꯅꯔꯣꯁꯤ
ꯁꯥꯔꯒ ꯌꯥꯝ ꯁꯥꯔꯛꯄꯅꯦꯕ
ꯍꯣꯏ ꯑꯗꯒꯤ ꯑꯁ ꯃꯅꯨꯡꯗꯒ ꯍꯨꯠꯇꯣꯛꯑꯒꯅꯦ ꯁꯅ ꯅꯨꯡꯉꯥꯏꯗꯕ
ꯅꯣꯡꯉꯥꯟꯕꯁꯦ ꯀꯨꯏꯗ꯭ꯔꯤꯕꯗꯤ ꯃꯥꯜꯂꯦ ꯑꯗꯨꯗꯨꯒ ꯀꯩꯅꯣ ꯃꯄꯨꯡꯁꯤꯗꯤ ꯌꯥꯗ꯭ꯔꯦ ꯑꯥ
ꯄꯨꯡꯁꯤꯗꯤ ꯑꯥ ꯌꯧ ꯂꯩꯔꯝꯅꯤꯅꯦ ꯆꯥꯛ ꯇꯣꯛꯄꯗ ꯉꯥꯏꯗꯤ ꯄꯨꯡꯁ ꯌꯥꯝ ꯉꯜꯗꯤꯕ꯭ꯔꯥꯅ ꯈꯜꯂꯣ ꯑꯗꯨꯒꯗꯤ ꯑꯥ ꯌꯧꯔꯦ
ꯅꯪ ꯉꯁꯤ ꯄꯨꯡ ꯀꯌꯥꯗ ꯍꯧꯒꯠꯀꯦ
ꯑꯩ ꯉꯁꯤꯗꯣ ꯑꯩꯗꯣ ꯉꯔꯥꯡꯗꯣ ꯏꯤꯔꯨꯖꯒꯦ ꯇꯧꯕꯗꯣ ꯃꯣꯏꯗ ꯆꯤꯇꯅꯗꯦꯕ
ꯑꯥ
ꯑꯗꯨꯗꯨ ꯅꯥꯥꯏꯗꯨ ꯂꯨꯖꯗ꯭ꯔꯦ ꯅꯨꯡꯗꯥꯡ ꯂ ꯂꯨꯖꯕꯗꯣꯗ ꯆꯠꯂꯨꯕ ꯈꯣꯠꯂꯨꯕꯗ ꯋꯥꯕꯗꯨꯒ ꯁꯥꯗꯧ ꯃꯥꯜꯂꯛꯄꯗꯣ ꯏꯁꯥꯗꯣ
ꯍꯣꯏ
ꯖꯗ꯭ꯔꯦ ꯑꯗꯨꯅ ꯏꯁꯥꯗꯣ ꯂꯩꯕ ꯉꯝꯃꯛꯇꯕꯗꯒꯤꯅꯦ ꯀꯩꯅꯣ ꯇꯧꯔꯕ ꯑꯩꯏ ꯃꯇ ꯄꯨꯡ ꯃꯉꯥꯒ ꯃꯤꯅꯤꯠ ꯐꯤꯇꯤ ꯇꯔꯨꯛ ꯇꯥꯔꯛꯄ ꯑꯗꯨꯗꯥꯏ ꯍꯧꯒꯠꯂꯦ ꯏꯔꯨ ꯅꯥꯟꯅ ꯂꯨꯖ ꯀꯔꯤ
ꯍꯣꯏ
ꯑꯗꯨꯒ ꯂꯩꯗꯕ ꯅꯨꯡꯉꯥꯏꯅꯦ
ꯑꯗꯣ ꯏꯔꯨꯖ ꯂꯨꯖꯊꯎꯁꯦ ꯏꯁꯥꯗꯤ ꯅꯨꯡꯉꯥꯏꯅꯤ
ꯎꯝꯅꯨꯡꯉꯌꯥꯝꯌꯥꯝ
ꯅꯨꯡꯗꯥꯡ ꯎꯝ ꯑꯩ ꯅꯨꯡꯗꯥꯡ ꯋꯥꯏꯔꯝꯗ ꯍꯦꯛꯂꯨ ꯖꯩ ꯍꯥꯏꯗꯤ ꯅꯨꯡꯗꯥꯡ ꯋꯥꯏꯔꯝꯗ ꯂꯨꯖꯊꯣꯛꯄꯗꯨꯅ ꯍꯦꯟꯅ ꯏꯪꯉꯦꯕ ꯏꯁꯥꯁꯦ ꯅꯨꯡꯗꯥꯡꯗ
ꯎꯝ ꯏꯪ ꯃꯅꯦ ꯑꯗꯨꯅ
ꯅꯪ ꯀꯩꯅꯣ ꯂꯩꯔꯕꯣ ꯍꯥꯏꯗꯤ ꯑꯪꯀ ꯈꯣꯠꯅꯕꯤ ꯈꯨꯂꯥꯏꯗꯣ
ꯅꯆꯦꯗ
ꯑꯗꯨ ꯑꯁ ꯑꯩ ꯂꯩ ꯀꯃꯝꯃꯥꯏꯅ ꯇꯞꯇꯣꯏꯅꯣ ꯈꯪꯗꯦ ꯁ꯭ꯋꯥꯏꯗꯗꯤ ꯌꯥꯎꯔꯝꯗꯣꯏ ꯌꯥꯝ ꯃꯥꯟꯗꯕ ꯑꯩ
ꯑꯗꯤꯕꯦꯔ ꯍꯥꯏꯗꯤꯗ ꯑꯣ ꯑꯗꯨ ꯃꯥꯔꯤꯗ
ꯑꯗꯨ ꯍꯣꯔꯦꯟ ꯍꯣꯏ ꯈꯔ ꯊꯣꯛꯑꯒꯦ ꯍꯪꯉꯨꯀ ꯑꯗꯨꯅꯤ
ꯎꯝ
ꯍꯥꯏꯗꯤ ꯍꯥꯟꯅ ꯂꯩꯁꯜꯂꯒ ꯈꯤꯇꯪ ꯎ ꯁꯤꯖꯤꯟꯅꯕꯁꯨ ꯇꯝꯍꯧꯗꯕ ꯇꯝꯍꯧꯗ꯭ꯔꯗꯤꯅ ꯈꯟꯕ ꯑꯩꯅ ꯍꯌꯦ ꯃꯥ ꯂꯗꯔꯤ ꯂ
ꯍꯥꯟꯅ ꯀꯤ ꯇꯪ ꯅꯝ ꯏꯤꯡꯕꯣ
ꯎꯝ
ꯃꯤꯅ ꯆꯥꯝꯃ ꯌꯥꯡꯈꯩꯃꯨꯛ ꯑꯗꯨꯃꯥꯏꯅ ꯄꯤꯕꯅꯤ ꯑꯄꯤꯛꯄꯗꯨꯒ ꯍꯥꯏꯕꯅꯤꯗ
ꯎꯝ
ꯑꯗꯨꯁꯨ ꯌꯥꯝ ꯇꯥꯡꯉꯝꯗꯧꯗꯣꯏ ꯃꯥꯟꯅꯁꯤꯦ
ꯋꯥꯥꯟꯗꯦ ꯑꯗꯨꯕꯨꯗꯤ
ꯎꯝ ꯂꯩꯗꯧꯒꯤ ꯂꯩꯗꯧ ꯉꯥꯛꯇ ꯉꯥꯏꯁꯜꯂꯤ
ꯃꯥꯅꯦ ꯂꯩꯗꯣꯏꯒꯤ ꯂꯩꯣꯏꯗꯕ ꯉꯥꯛꯇ ꯉꯥꯏꯁꯤꯔꯛꯑꯦ ꯑꯩ ꯗꯥꯏ ꯁꯦꯛꯁꯟꯒꯤꯁꯨ ꯀꯩꯅꯣ ꯇꯧꯗꯦ
ꯍꯣꯏ ꯅꯪ ꯂꯩꯔꯝꯒꯦꯔꯣꯏ ꯆꯨꯝꯃꯦ
ꯂꯩꯏ ꯀꯗ
ꯊꯥ ꯁꯥꯏꯗ ꯀꯃꯥꯏꯅ ꯇꯧꯕꯅꯣ ꯑꯗꯣ ꯑꯩꯈꯣꯏꯒꯤ ꯍꯣꯁꯇꯦꯜꯗꯨꯗꯤ ꯊꯥ ꯑꯍꯨꯝ ꯑꯍꯨꯝꯁꯤ ꯄꯩꯁꯥ ꯄꯨꯂꯞ ꯄꯨ ꯇꯤ ꯃꯥꯦ
ꯑꯃ ꯆꯨꯝꯅ ꯑꯃꯨꯛꯇ ꯍꯥꯏꯍꯧꯕꯅꯦ ꯏꯃꯥꯟꯅꯕꯤꯅ ꯍꯥꯏꯗꯤ ꯊꯥ ꯑꯍꯨꯝꯒꯤ ꯄꯨꯟꯅ ꯊꯤꯌꯨ ꯀꯥꯏꯅ
ꯍꯣꯏ ꯑꯗ ꯊꯥꯛ ꯑꯗꯤ ꯂꯨꯄꯥ ꯂꯤꯁꯤꯡ ꯃꯉꯥꯒ ꯀꯌꯥꯅꯣ ꯃꯉꯥ ꯀꯌꯥꯅ ꯇꯥꯝꯃꯤ
ꯆꯥꯝ
ꯑꯩꯈꯣꯏ ꯁꯤꯗ ꯄꯩꯁꯥꯕꯤꯤꯗ ꯂꯤꯁꯤꯡ ꯑꯃꯒ ꯣ ꯎꯝ
ꯑꯗꯣ ꯑꯗꯨꯑꯣꯏꯗꯤ ꯁꯤꯅꯕꯨ ꯍꯦꯟꯕ ꯁꯤꯒꯤ ꯀꯦꯇꯦꯒꯔꯤꯗꯣ ꯈꯔ ꯏꯁꯧ ꯂꯥꯡꯒꯠꯂꯁꯨ ꯁꯤ ꯐꯩꯅꯦ ꯍꯥꯏꯗꯤ ꯃꯥ ꯑꯆꯧꯕꯗꯤ ꯂꯥꯡꯉꯦ ꯑꯗꯣ
ꯇꯕ ꯇꯥꯛ ꯍꯣꯏ ꯍꯧꯖꯤꯛ ꯑꯗꯨꯃꯥꯏꯅ ꯇꯧꯔꯛꯄꯅꯤ ꯍꯥꯏꯅ ꯈꯜꯂꯤꯁꯦ ꯑꯁ ꯄꯩꯁꯥꯗꯣ ꯌꯥꯝ ꯌꯥꯝꯃꯛꯄ ꯑꯣꯏꯕꯗꯣ ꯃꯆꯤ ꯃꯆ ꯀ ꯀ
ꯃꯥꯅꯦ ꯄꯩꯁꯥꯁꯨ ꯌꯥꯝ ꯌꯥꯝꯃꯦ ꯑꯗꯨ ꯑꯗꯨꯅꯅꯦ ꯄꯩꯁꯥ ꯇꯥꯕꯤꯌꯨ ꯌꯥꯗꯦ ꯍꯥꯏꯗꯣ
ꯎꯝ
ꯊꯥ ꯑꯍꯨꯝꯒꯤ ꯊꯤꯗꯣꯛꯈ꯭ꯔꯗꯤ ꯑꯩꯈꯣꯏꯅ ꯆꯠꯆꯔꯨꯕ ꯑꯩꯈꯣꯏꯗꯤ ꯃꯥꯡꯕꯅꯤ ꯀꯩꯅꯣ
ꯎꯝ ꯋꯥ
ꯑꯁ ꯈꯪꯗꯦꯗ ꯁꯤꯅꯕꯨ ꯍꯦꯟꯅ ꯐꯔꯦ ꯑꯗꯣ ꯑꯗꯨꯗꯤ
ꯃꯅꯁꯤ ꯅꯕꯅ ꯈꯔꯦ ꯍꯥꯏꯗꯤ ꯑꯗꯂꯕꯨꯗꯂ ꯏꯅꯤꯗꯦꯍ ꯇꯂꯔꯅ
ꯍꯣꯏ ꯅꯪ ꯑꯁ ꯁꯤꯦꯡꯗꯣꯛꯅꯕ ꯌꯥꯕ ꯑꯣꯏꯔꯗꯤꯅꯦ
ꯃꯥꯥꯡ
ꯍꯪꯉꯦꯅꯦ ꯑꯗꯨꯁꯨ ꯁꯦꯡꯗꯣꯛꯅꯕ ꯍꯥꯏꯁꯤꯁꯨ ꯉꯥꯡꯅꯕ ꯑꯃ ꯆꯪꯉꯤꯅꯦ ꯉꯥꯡꯅꯕꯁꯤ ꯅꯨꯡꯉꯥꯏꯇꯕ ꯃꯣꯏꯁꯦ
ꯃꯥꯅꯦ ꯅꯨꯡꯉꯥꯏꯇꯦ ꯀꯥꯗꯣ ꯍꯣꯡꯅꯤꯡꯉꯦ ꯍꯥꯏꯕꯣ ꯀꯩꯅꯣꯅ ꯏꯃꯥꯟꯅꯕꯤ ꯑꯃꯅꯦꯕꯗ ꯀꯥꯗꯨ ꯃꯤ ꯑꯍꯨꯝ ꯂꯩꯌꯦꯕ ꯑꯗꯨꯗ ꯃꯣꯏ ꯅꯤꯅꯤꯁꯤꯅ ꯍꯥꯏꯁꯤꯅ ꯑ ꯅꯪꯒ ꯃꯥꯒ ꯑꯗꯣ ꯀꯩꯅꯣ ꯐꯥꯎꯗꯤ ꯖꯨꯂꯥꯏ ꯐꯥꯎꯗꯤ ꯑꯗꯨꯝ ꯅꯪ ꯅꯪ ꯊꯣꯛ ꯄ ꯑꯗꯨꯝ ꯂꯩꯔꯣ ꯑꯗꯨꯒ ꯑꯥꯒꯁꯇꯇꯩꯒꯤꯗꯤ ꯑꯣꯟꯊꯣꯛꯅꯧꯁꯤꯅꯦꯕ ꯑꯩꯅ ꯑꯃꯨꯛꯀꯥꯗꯣ ꯑꯅꯧ ꯑꯍꯨꯝꯗꯣ ꯍꯥꯏꯗꯤ ꯑꯩꯈꯣꯏꯗꯣ ꯀ꯭ꯂꯥꯁꯁꯨ ꯄꯨꯟꯗꯕ ꯃꯥꯜꯂꯦ ꯑꯗꯨꯅ ꯇꯜꯂꯛꯄꯗꯣ ꯑꯣꯏꯅ
ꯎꯝ
ꯄꯨꯟꯗꯕ ꯑꯣꯏꯕꯇꯥꯔꯗꯤ ꯑꯦꯛꯥꯝ ꯇꯃꯤꯟꯅꯔꯛꯄꯗꯁꯨ ꯅꯨꯡꯉꯥꯏꯇꯦ ꯠꯇꯅ ꯑꯦꯛꯖꯥꯝꯗ ꯑꯩꯈꯣꯏꯒꯤ ꯑꯦꯛꯖꯥꯝ ꯇꯥꯔꯦ ꯈꯜꯂꯁꯨ ꯃꯣꯏꯒꯤ ꯇꯥꯗꯦ ꯈꯜꯂꯁꯨ ꯃꯣꯏꯗꯤ ꯂꯥꯡꯅꯤꯡꯉꯛꯀꯅꯤ
ꯎꯝ
ꯑꯖꯤ ꯍ ꯁꯗꯤ ꯂꯩꯦ ꯌꯥꯝ ꯄ ꯍꯥꯏꯕ ꯋꯥ ꯋꯥꯅ ꯇꯕ
ꯑꯁ ꯑꯗꯨꯗꯤ ꯅꯪ ꯌꯥꯝ ꯅꯨꯡꯉꯥꯏꯔꯣꯏꯍꯦ
ꯎꯝ ꯑꯗꯨ ꯆ ꯆꯣ
ꯖꯟꯖꯥꯠꯅꯤ ꯅꯪ ꯑꯩꯉꯣꯟꯗ ꯇꯧꯔꯤꯁꯦ ꯍꯐꯠ
ꯃꯥꯅꯦ ꯈꯟꯗꯦ ꯍꯟꯊꯅꯕꯨꯗꯤ ꯂꯣꯏꯔꯦꯗꯅ ꯆꯍꯤ ꯑꯃꯈꯛꯇꯪ ꯉꯥꯏꯒꯦ
ꯍꯟꯗꯛꯀꯤꯗꯨꯅ ꯑꯗꯨꯝ ꯁꯦꯃꯤꯁꯇꯔ ꯑꯔꯣꯏꯕ ꯐꯧꯅꯦꯕ
ꯎꯝ ꯍꯣꯏꯁꯨ ꯋꯥꯏ ꯁꯪꯉꯦꯅ ꯈꯜꯂꯦ ꯑꯗꯨꯅ ꯑꯗꯨꯣ ꯍꯥꯎꯋꯥꯅꯤꯀꯣ ꯌꯨꯝꯗꯒꯤ ꯌꯨꯝꯗꯒꯤ ꯂ ꯑꯃꯁꯨ ꯑꯗꯨꯝ ꯌꯥꯕꯖꯥꯠꯅꯤꯅ ꯈꯜꯂꯦ ꯀꯩꯁꯨ ꯀ꯭ꯂꯥꯁ ꯀꯥꯕꯁꯨ ꯅꯠꯇꯦ ꯌꯥꯝ ꯀꯟꯅ
ꯃꯥꯅꯦ ꯑꯗꯨ ꯑꯩ ꯑꯩꯁꯨꯃꯥꯏꯅ ꯈꯜꯂꯤꯅꯦꯕ ꯍꯥꯏꯗꯤ ꯑꯩꯗꯤ ꯏꯍꯥꯟ ꯍꯥꯟꯅ ꯄ꯭ꯔꯦꯛꯇꯤꯀꯦꯜꯒ ꯇꯧꯔꯒ ꯍꯦꯛꯇ ꯊꯦꯡꯅ ꯌꯨꯝꯗ ꯍꯜꯂꯦ ꯁꯤꯅꯦ ꯑꯩꯉꯣ
ꯎꯝ ꯑꯩꯁꯨ ꯇꯨꯅꯦ ꯈꯜꯂꯤꯁꯦ ꯑꯗꯨꯒꯅꯦ ꯑꯩꯅ ꯥ ꯈꯜꯂꯨꯁꯤꯅ ꯑꯩꯈꯣꯏꯗꯤ ꯅꯣꯏ ꯑꯩꯣꯏꯗꯤ ꯍꯥꯏꯗꯤ ꯈꯪꯗꯦ ꯕꯁꯇꯣ ꯃꯌꯥꯝ ꯈꯨꯗꯣꯛꯄꯤꯕ ꯑꯣꯏꯗꯤꯀꯣ ꯅꯨꯡꯉꯥꯏꯒꯗꯕꯅꯦ ꯍꯥꯏꯕ
ꯑꯗꯨꯒꯗꯤ ꯑꯩꯈꯣꯏꯁꯤꯗꯤ ꯄꯨꯔꯥ ꯀꯥꯗꯕꯒ ꯆꯞ ꯃꯥꯟꯅꯔꯦ ꯍꯥꯏꯕ
ꯌꯨꯝꯗ ꯑꯉꯥꯡ ꯈꯔ ꯂꯥꯏꯔꯤꯛ ꯇꯥꯛꯑꯒ ꯍꯥꯏꯗꯤ ꯁꯤꯒꯤ ꯄꯩꯈꯥꯁꯤꯗꯤ ꯌꯥꯅ ꯌꯥꯅ ꯊꯥꯔꯒꯕꯨ ꯌꯥꯕ ꯖꯥꯠꯅꯤꯗ
ꯑꯩꯈꯣꯏꯅ ꯄꯪꯍꯧꯔꯦ ꯏꯍꯥꯟ ꯍꯥꯟꯅꯒ ꯑꯣꯏꯔꯕꯝꯅꯤꯅ
ꯍꯣꯏ ꯍꯥꯏꯗꯤ ꯁꯨꯃꯥꯏꯅ ꯇꯧꯋꯦꯁꯨ ꯀꯅꯥ ꯈꯪꯅꯤ ꯑꯗ ꯃꯤꯒꯤ ꯗꯤ ꯂꯥꯏꯔꯤꯛ ꯐꯖ ꯐꯖ ꯇꯥꯛꯑꯦ ꯍꯥꯏꯕ ꯑꯗꯨꯗꯨꯒꯤ ꯇꯥꯛꯄ ꯃꯥꯜꯂꯨꯕꯅꯦ
ꯑꯩꯈꯣꯏꯗꯤ ꯇꯥꯔ ꯇꯗꯦ ꯀꯇ ꯍꯥꯏꯗꯤꯕꯣꯅꯤꯅꯣꯃꯗꯨ ꯐꯅꯤꯅ ꯈꯜꯂꯦ
ꯍꯣꯏ
ꯑ ꯎꯝ ꯀꯖ ꯂ ꯄꯅꯤꯗꯤ ꯐꯖꯅ ꯇꯥꯛꯑꯦꯕ ꯃꯣꯏ ꯑꯣꯖꯥꯗꯣ
ꯇꯥꯏꯌꯦ ꯇꯥꯏꯌꯦ ꯈꯣꯏ ꯅ ꯎꯕꯗꯣ ꯃꯣꯏꯗꯤ ꯌꯦꯡꯉꯣ
ꯎꯝ ꯃꯥꯅꯦ ꯂꯩꯔꯤꯛ ꯉ ꯇꯅꯤ ꯀꯅꯤ ꯍꯧꯗ
ꯑꯁ ꯈꯪꯗꯦ ꯂꯧꯔꯨꯔꯤꯕ ꯀꯩꯅꯣꯁꯤꯒ
ꯃꯥꯅꯦ ꯂꯧꯔꯨꯔꯤꯕꯕꯁꯤꯒ ꯇꯧꯊꯣꯔꯛꯏꯕꯁꯤꯒ ꯑꯁꯤꯁꯦ ꯌꯥꯝꯅꯁꯨ ꯂꯩꯇꯦ ꯍꯥꯏꯕ ꯊꯕꯛ ꯊꯧꯔꯝ ꯍꯥꯏꯗꯤ ꯇꯧꯅꯤꯡꯉꯥꯏꯒꯨꯝꯕ ꯃꯤꯗꯣ ꯃꯌꯥꯝ ꯇꯝꯅꯔꯛꯄ ꯑꯣꯏꯅꯤ ꯅꯁꯤꯠ ꯃꯁꯤꯡꯒ ꯂꯩꯗꯅ ꯅꯃꯤ ꯇꯝꯅꯗꯕ ꯂꯧꯕꯒꯥꯏꯗꯣ
ꯑꯗꯒꯤ ꯀꯩꯅꯣꯁꯤꯅ ꯍꯥꯏꯗꯤ ꯑꯪꯀꯒꯨꯝꯕ ꯀꯩꯅꯣꯁꯤꯅ ꯍꯥꯏꯗꯤ
ꯀꯧꯋꯦ ꯑꯪꯀꯀꯨꯝꯕ ꯍꯤꯟꯗꯤꯒꯨꯝꯕ ꯑꯗꯣ ꯑꯣꯏꯅ ꯇꯃꯥꯝꯗꯧꯅꯦ
ꯄꯥꯛꯄꯨ ꯀꯕꯨ ꯀꯧꯗ꯭ꯔꯦ ꯍꯥꯏꯕ
ꯀꯧꯔꯣꯏꯗ ꯀꯅꯥ ꯀꯧꯂꯛꯀꯗꯨꯏꯅꯣ
ꯁ ꯈꯪꯗꯦ ꯇꯧꯔꯤꯁꯦ ꯃꯊꯥꯁꯦ ꯁꯥꯍꯜꯂꯦ
ꯃꯥꯅꯦ
ꯁꯤ ꯑꯩꯈꯣꯏ ꯃꯥꯅꯒ ꯇꯥꯔꯗꯤ ꯁꯥꯎꯗꯣꯏ ꯄꯣꯠꯅꯤ ꯃꯥꯅ ꯀꯔꯤ ꯀꯔꯤꯗꯧꯕꯩ ꯂꯧꯔꯤꯅꯣ ꯑꯗꯨꯕꯨ ꯅ ꯇꯧꯗꯅ
ꯍꯣꯏꯒꯤꯗꯤ ꯃꯦꯠꯁ ꯂꯧꯋ ꯌꯥ ꯇꯅꯦ
ꯂꯧꯋꯦ ꯃꯥꯗꯤ ꯑꯗꯨ ꯃꯥꯗꯤꯅꯦ ꯈꯪꯕ꯭ꯔꯥ ꯑꯣꯖꯥꯁꯨ ꯁꯠꯂꯥꯎ ꯐꯪꯉꯦ ꯑꯗꯒꯤ ꯍꯥꯏꯗꯤ ꯑꯉꯥꯡ ꯂꯥꯏꯔꯤꯛ ꯇꯥꯛꯄꯩꯁꯨ ꯇꯥꯛꯄꯤꯌꯣ ꯇꯥꯛꯄꯤꯌꯣꯅ ꯍꯥꯏꯗꯤ ꯀꯩꯅꯣ ꯑꯣꯏꯕꯅꯤꯅ ꯑꯗꯒꯤ ꯀꯣꯆꯤꯡꯅꯁꯨ ꯌꯥꯝ ꯅꯦꯛꯂꯛꯄꯗꯣ ꯃꯥꯁꯦ ꯑꯗꯨꯗꯨꯒꯤ ꯅꯨꯡꯉꯥꯏꯑꯕ ꯑꯃꯔꯣꯝꯗ
ꯑꯥ ꯅꯣꯏ ꯆꯦꯅ ꯂꯥꯎꯕꯗꯣ ꯂꯥꯎꯒꯦꯗꯤ ꯂꯩꯇꯦ
ꯑꯩꯃ ꯀꯗꯥꯏꯗꯤ ꯀꯣꯛꯁꯨ ꯃꯥꯟꯁꯨ ꯃꯥꯟꯅꯗꯅ
ꯎ
ꯂꯧꯕ ꯍꯥꯏꯁꯦ ꯑꯩꯅ ꯍꯩꯖꯕ ꯅꯠꯇꯕꯅꯤꯅ ꯋꯥꯔꯛꯀꯗꯣꯏꯅꯦ
ꯃꯥꯅꯦ ꯑꯗꯨꯗꯤ ꯆꯨꯝꯃꯤ
ꯑꯩꯕꯨ ꯂꯧꯅꯦ ꯂꯧꯁꯤꯜꯂꯨꯔꯒ ꯕꯦꯒꯀ ꯍꯟꯖꯤꯟ ꯍꯟꯖꯤꯟ ꯁꯥꯔꯦ
ꯆꯥꯔꯣꯍꯦ ꯀꯩꯅꯣ ꯅꯪ ꯍꯣꯠꯅꯕ ꯀꯜꯂꯤꯗ꯭ꯔꯤꯗꯤ ꯑꯗꯨꯛ ꯌꯥꯝꯅ
ꯍꯣꯠꯅꯥꯕ ꯀꯟ ꯍꯅꯥꯕꯕꯨꯗꯤ ꯀꯜꯂꯦꯕꯨ ꯍꯩꯕꯗꯤ ꯑꯃꯇ ꯍꯩ
ꯎꯝ ꯑꯩꯈꯣꯏ ꯁꯥꯏꯗꯤ ꯀꯥꯏꯗ ꯍꯩꯕꯅꯣ ꯁꯨꯝ ꯑꯦꯛꯖꯥꯝ ꯃꯌꯥ ꯌꯧꯔꯝꯗ ꯄꯥꯔꯤꯕ ꯗꯨꯅꯤ
ꯅꯠꯇꯦꯗ ꯑꯩꯈꯣꯏꯁꯦ ꯑꯩꯈꯣꯏꯅ ꯁꯣꯏꯖꯕꯕꯨ ꯅꯠꯇꯦ ꯏꯁꯣꯔꯅ ꯑꯩꯈꯣꯏꯁꯦ ꯁꯦꯝꯃꯛꯄꯗ ꯍꯥꯏꯗꯤ ꯕ꯭ꯔꯦꯡꯒꯤ ꯖꯒꯥꯁꯦ ꯀꯥꯎꯗꯅ ꯃꯥ ꯊꯕꯛ ꯆꯤꯜꯂꯤꯉꯥꯏꯗ ꯍꯥꯞꯄꯧꯗꯕꯖꯥꯠꯅꯦ ꯎꯝ ꯍꯣꯏ ꯏꯔꯥꯟ ꯅꯠꯇꯦꯕ
ꯃꯥꯟꯅꯦ
ꯑꯩꯈꯣꯏꯗꯤ ꯍꯣꯠꯅꯩ ꯀꯩꯅꯣ ꯑꯩꯈꯣꯏꯗꯤ
ꯃꯥꯅꯤ ꯍꯣꯠꯄꯗꯤ ꯍꯣꯠꯅꯔꯤꯅꯤ ꯌꯥꯗꯕꯒꯤ ꯋꯥꯅꯤ
ꯌꯥꯗꯦ ꯃꯤꯁꯦ ꯍꯣꯠꯅꯕ ꯉꯥꯛꯇꯅꯁꯨ ꯌꯥꯗꯦ ꯍꯥꯏꯕ ꯏꯁꯥꯒꯤ ꯄꯤꯊꯣꯛꯆꯔꯛꯄ ꯍꯥꯏꯕ ꯑꯃꯁꯨ ꯂꯩ
ꯗꯥꯎ ꯌꯥꯎꯗ ꯗꯥꯎ ꯌꯥꯎꯗꯅ ꯍꯦꯛꯇ ꯑꯣꯏ ꯌꯄꯣꯠꯇꯦ
ꯑꯩꯒꯤ ꯄꯤꯊꯣꯛꯆꯔꯛꯄꯁꯦ ꯑꯩꯅ ꯈꯟꯕꯗ ꯎꯝ
ꯍꯥꯏꯗꯤ ꯑꯩꯈꯣꯏꯅ ꯄꯥꯔꯛꯄꯗꯣ ꯌꯥꯎꯔꯛꯇ ꯇꯥꯔꯗꯤ ꯎꯝ
ꯑꯩꯗꯤ ꯑꯃ ꯑꯣ ꯇꯟꯕ ꯁꯣꯟꯒꯟꯕ ꯌꯥꯝ ꯆꯥꯕ ꯌꯥꯝ ꯇꯟꯕ ꯁꯤꯒꯨꯝꯕ ꯉꯥꯛꯇ ꯉꯥꯏ ꯄꯩꯁꯥ ꯌꯥꯝ ꯆꯠ
ꯎ ꯍ ꯋꯥꯅꯤ ꯂꯩꯗꯤ ꯀꯟꯅ ꯄꯥꯔꯁꯨ ꯑꯩꯅ ꯑꯄꯥꯕꯗꯣ ꯍꯪꯉꯛꯇ꯭ꯔꯗꯤ ꯑꯗꯨꯝ ꯇꯣꯛꯑꯦ
ꯇꯨꯋꯦ ꯇꯨꯋꯦ ꯑꯣꯟꯅꯔꯦ
ꯑꯗꯨꯅꯤ ꯌꯥꯗꯕꯠꯇ
ꯎꯝ
ꯎꯗꯗꯦ ꯍꯥꯏꯇ ꯍꯤꯡ
ꯎꯝ ꯑꯗꯨꯗꯤ ꯅꯪꯁꯨꯅꯦ ꯄꯣꯊꯥꯔꯣ ꯋꯥꯔꯝꯃꯅꯤ ꯅꯪꯁꯨꯣ ꯆꯠꯄꯒꯦ
ꯍ ꯍꯣꯏ ꯍꯣꯏ
ꯎꯝ